ꯍꯜꯂꯣ
ꯏꯃꯥꯟꯅꯕ ꯅꯨꯡꯉꯥꯏꯔꯤꯕꯣ
ꯅꯨꯡꯉꯥꯏꯔꯤꯌꯦ ꯚꯥꯏ
ꯎꯝ ꯎꯗ ꯀꯨꯏꯔꯦꯅꯦ ꯅꯁꯛ ꯅꯁꯥꯗꯣ ꯀꯃꯥꯏꯅ ꯇꯧꯔꯤꯅꯣ ꯊꯤꯖꯤꯜꯂꯤꯕ꯭ꯔ ꯊꯣꯛꯏꯕ꯭ꯔꯥ ꯉꯥꯎꯊꯣꯛꯏꯕ꯭ꯔꯥ ꯃꯨꯁꯤꯜꯂꯤꯕ꯭ꯔꯥ
ꯂꯥꯛꯎꯗꯤ ꯌꯥꯗꯦ ꯂꯝꯕꯤ ꯂꯝꯕꯤ ꯐꯥꯎꯔ ꯆꯠꯂꯤꯗꯨꯕꯨ ꯆꯪꯉꯛꯎꯁꯨ ꯌꯥꯗꯦ ꯑꯗꯨꯒ ꯎꯝ ꯊꯤꯕ꯭ꯔꯥ ꯐꯖ ꯊꯣꯛꯏꯕ꯭ꯔꯥꯌꯦ ꯑꯗꯨꯝ ꯐꯖꯔꯒ ꯑꯗꯨꯝ ꯂꯩꯔꯤꯔ ꯊꯤꯔ ꯑꯗꯨꯝ ꯂꯩꯔꯤꯔꯥ ꯅꯪ ꯎꯗ꯭ꯔꯗꯤ ꯈꯪꯉꯔꯣꯏ
ꯎꯝ ꯑꯩ ꯂꯥꯛꯑꯒ ꯍꯖꯤꯔ ꯁꯨꯔꯣ ꯍꯥꯏꯔꯕ ꯅꯣꯏꯗ
ꯁꯨꯍꯜꯂꯣꯏꯗ ꯀꯗꯧꯕꯩ ꯁꯨꯍꯟꯗꯣꯏꯅꯣ ꯅꯣꯡ ꯐꯥꯗꯣꯛ ꯂꯥꯛꯄꯗꯕꯨ ꯑꯍꯥꯎꯕ ꯄꯤꯖꯔꯒ ꯊꯝꯗꯣꯏꯅꯤ
ꯊꯝꯗꯧꯔꯤ ꯉꯥꯛꯇꯪ ꯄꯣꯊꯥꯕ ꯌꯥꯔꯣꯏ ꯑꯥ ꯑꯗꯨꯏꯗꯣ ꯑꯗꯨꯝꯇ ꯂꯩꯔꯨ ꯆꯠꯂꯣ ꯑꯁꯤꯁꯤ ꯑꯝꯇ ꯑꯁꯤꯁꯤ ꯑꯝꯇꯅ
ꯎꯝ ꯑꯗꯨꯗꯤ ꯃꯤꯔꯣꯟ ꯂꯩ ꯂꯩꯇꯕꯒꯤ ꯑꯥ ꯅꯪꯁꯨ ꯑꯗꯨ ꯈꯛꯇꯪ ꯄꯣꯠ ꯆꯩ ꯑꯃꯇꯪ ꯂꯩꯌꯨ ꯈꯣꯠꯂꯨ ꯍꯥꯏꯕꯗꯨꯕꯨ ꯑꯗꯨꯕꯨ ꯋꯥꯕ꯭ꯔꯣ ꯈꯣꯡꯅ ꯆꯠꯂꯣ ꯍꯥꯏꯕꯁꯨ ꯅꯠꯇ꯭ꯔꯗꯨꯕꯨ ꯅꯪꯅ ꯃꯔꯣꯟ ꯑꯃ ꯄꯥꯈꯣꯡ ꯑꯝꯇ ꯍꯥꯏ ꯌꯥꯗ꯭ꯔꯦꯅꯦ
ꯅꯠꯇꯦꯗ ꯋꯥꯍꯩꯗꯗꯤ ꯌꯥꯝ ꯐꯕ ꯄꯨꯔꯥ ꯅꯪꯅ ꯇꯧꯕꯤꯗꯣꯏꯁꯦ ꯅꯤꯡꯊꯧ ꯑꯃꯗ ꯂꯥꯠꯄꯒꯤ ꯃꯑꯣꯡꯅꯦꯕ ꯉꯥꯡꯗꯣꯏꯁꯦ ꯑꯗꯣ ꯑꯁꯦꯡꯕꯗꯅ ꯄꯨꯔꯥ ꯃꯤꯅꯥꯏ ꯑꯃꯅꯤ ꯅꯪ ꯑꯣꯏꯍꯜꯂꯤꯁꯦ ꯑꯩꯉꯣꯟꯗ
ꯂꯣꯏꯔꯦ ꯍꯌꯦꯡꯈꯣꯏ ꯃꯊꯪ ꯂꯥꯛꯄꯗꯗꯤ ꯀꯩꯝ ꯍꯥꯏꯔꯔꯣꯏ ꯐꯃꯨꯡꯗ ꯑꯗꯨꯝ ꯍꯤꯞꯐꯜꯂ ꯊꯝꯃꯒ ꯆꯥꯛ ꯂꯣꯏꯔꯦ ꯆꯥꯛ ꯆꯥꯔꯣ ꯂꯥꯛꯑꯣ ꯀꯨꯝꯊꯔꯛꯑꯣ ꯅꯈꯨꯠ ꯑꯁꯥꯗꯣ ꯍꯥꯝꯗꯣꯛꯄꯤꯔꯒꯦ ꯒꯥꯏ ꯍꯥꯏꯗꯨꯏꯔꯕ ꯑꯩꯅ
ꯅꯠꯇꯦꯗ ꯍꯥꯏꯗꯤ ꯂꯩꯗꯅ ꯇꯧꯕ ꯌꯥꯕ ꯇꯧꯕ ꯌꯥꯗꯕ ꯍꯥꯏꯕ ꯂꯩꯗꯅ ꯑꯦ ꯑꯩꯁꯨ ꯑꯗꯨꯝ ꯈꯪꯉꯤꯅꯦ ꯑꯩꯁꯨ ꯃꯤꯅꯤ ꯑꯗ ꯍꯦꯟꯃꯟꯕ ꯃꯥꯟꯕ ꯍꯥꯏꯕ ꯂꯩꯗꯅ ꯑꯗꯨ ꯋꯥꯅꯤꯗ ꯑꯦ ꯂꯨꯄꯣꯏ ꯑꯃ ꯂꯧꯁꯨ ꯑꯗꯨ ꯑꯃ ꯂꯧꯁꯨ ꯑꯗꯨꯝ ꯂꯩꯗꯨꯅꯤ ꯑꯗꯒꯤ ꯅꯣꯏꯒꯤ ꯊꯕꯛ ꯏꯪꯈꯥꯡ ꯁꯨꯔꯦ ꯆꯦꯛꯛꯇꯪ ꯍꯣꯜꯂꯦ ꯑꯃꯇꯪ ꯍꯣꯜꯂꯦ ꯑꯗꯩ ꯃꯣꯏ ꯍꯣꯏꯗ ꯂꯩꯕꯥꯛ ꯍꯣꯜꯂꯦ ꯑꯗꯨꯝ ꯌꯥꯎꯕꯤꯔꯤꯗꯨꯅꯤ ꯑꯗꯨ ꯇꯧꯕ ꯃꯥꯟꯕ ꯑꯃ ꯌꯥ ꯇꯝꯃꯤꯟꯅ ꯆꯥꯛꯁꯦ ꯄꯨꯂꯞ ꯄꯨꯂꯨ ꯂꯥꯃꯩ ꯆꯥꯒ ꯈꯥꯡꯉꯅꯦ ꯁꯣꯝꯗ ꯑꯗꯨꯒ ꯃꯣꯏ ꯁꯤꯗ ꯗꯦꯔꯦ ꯃꯥꯜꯂꯦ ꯇꯠꯂꯦ ꯃꯥꯜꯂꯦ ꯇꯧꯔꯒ ꯀꯩ ꯍꯥꯏꯅꯤ ꯄꯣꯛꯄꯣꯛ ꯆꯥꯍꯟꯕ ꯑꯃ ꯌꯥꯝꯌꯥꯝ ꯍꯩꯕꯗꯣ ꯑꯗꯩ ꯆꯥꯔꯁꯤ ꯀꯌꯥ ꯆꯥꯔꯁꯤ ꯍꯥꯏꯔꯁꯨ ꯂꯣꯏ ꯆꯥꯃꯤꯟꯅꯔꯁꯤ ꯄꯨꯂꯞ ꯆꯥꯃꯤꯟꯅꯔꯁꯤ ꯀꯩꯗꯧꯔꯒꯦ ꯀꯩꯥꯏ ꯉꯝꯗ꯭ꯔꯕ ꯄꯨꯅ ꯇꯧꯔꯛꯑꯅꯤ ꯑꯩꯒꯤ ꯆꯥꯛ ꯂꯥꯡ
ꯑꯩꯅ ꯑꯉꯥꯡꯈꯩꯒ ꯑꯩꯅ ꯑꯉꯥꯡꯈꯩꯒ ꯆꯥꯊꯣꯛꯑꯣ ꯍꯥꯏꯔꯁꯨ ꯅꯪꯗꯤ ꯍꯦꯛꯇ ꯆꯥꯗꯦꯕ ꯑꯩꯈꯣꯏꯗꯤ ꯐꯠ ꯂꯥꯎ ꯆꯥꯊꯣꯛꯄꯗꯣ ꯌꯥꯗꯕꯩꯅ ꯍꯥꯏꯕ ꯊꯕꯛꯇꯣ ꯇꯧꯗꯣꯏꯅ ꯃꯌꯥꯝ ꯆꯥꯁꯤꯜꯂꯒ ꯐꯝꯕꯗ ꯋꯥꯕꯒꯤꯅꯦꯕ ꯑꯗꯨꯒꯤꯅꯤꯗ ꯅꯣꯏꯅꯗꯤ ꯈꯪꯗ꯭ꯔꯦ ꯑꯗ ꯑꯗꯨꯅꯅꯦ ꯑꯩꯈꯣꯏꯅ ꯑꯩꯈꯣꯏ ꯉꯥꯏꯒꯅꯣ ꯅꯣꯏ ꯅꯣꯏ ꯑꯅꯤ ꯇꯨꯝ ꯆꯥꯊꯣꯛꯑꯣ ꯑꯗꯨꯝ ꯍꯥꯏꯗꯣ ꯑꯗꯨꯒꯤꯅꯦꯕ ꯅꯣꯢꯅꯗꯤ ꯚꯥꯞꯇꯣ ꯑꯃꯔꯣꯝꯗ ꯈꯜꯂꯒ ꯂꯩꯔꯝꯃꯦ ꯑꯩꯈꯣꯏꯅꯗꯤ ꯑꯗꯨꯃꯥꯏꯅ ꯈꯟ ꯄꯣꯟꯇꯦꯗ ꯀꯩꯁꯨꯝꯇ
ꯍꯣꯏꯅꯦ ꯅꯪꯗꯤ ꯅꯪꯃꯨꯛ ꯐꯕ ꯂꯩꯕꯣꯟ ꯅꯠꯇꯦꯗ ꯃꯤ ꯌꯥꯝ ꯊꯦꯡꯅꯔꯤꯁꯤꯗ ꯅꯪꯃꯨꯛ ꯐꯕ ꯌꯥꯎꯗꯦꯗ ꯑꯝꯇ
ꯍ ꯅꯪꯗꯤ ꯑꯦꯛꯇ ꯋꯥꯔꯣꯛ ꯄꯨꯣꯔꯣꯛ ꯇꯧꯔꯒ ꯌꯥꯝꯅ ꯀꯣꯆꯤꯒ ꯊꯥꯡꯉ ꯂꯩꯔꯝꯖ ꯑꯣꯏꯔꯦ ꯉꯍꯥꯡꯈꯣ ꯑꯩꯗꯤ ꯈꯟꯃꯥꯏꯅꯕꯨ ꯈꯜꯂꯨꯗꯦꯅꯦ ꯌꯥꯝ ꯐꯕ ꯑꯉꯥꯡꯅꯤ ꯁ ꯈꯜꯂꯨꯁꯤꯗꯤ ꯑꯣꯟꯅ ꯂꯩꯔꯝꯃꯦ ꯑꯗꯨꯗꯤ
ꯑꯗꯨꯠꯇꯗ ꯃꯑꯣꯡꯗꯨꯕꯨ ꯍꯥꯏꯕꯅꯤꯅ ꯆꯥꯛ ꯍꯥꯟꯗ ꯊꯣꯑ ꯇꯧꯕ ꯌꯥꯕ ꯊꯕꯛ ꯃꯌꯥꯝꯗꯣ ꯂꯣꯏꯅ ꯊꯕꯛꯅꯤ ꯄꯨꯟꯁꯤꯅꯤꯅ ꯇꯧꯁꯥꯗꯨꯅ ꯑꯗꯒꯤ ꯑꯗꯨꯅ ꯁꯣꯛꯂꯛꯀꯗꯣꯏ ꯃꯌꯥꯝꯗꯨ ꯈꯪꯗꯕꯤꯗ ꯍꯥꯏꯗꯤ ꯑꯩꯅ ꯇꯣꯃꯤꯉꯩꯗ ꯌꯥꯝ ꯅꯨꯡꯉꯥꯏ ꯇꯣꯃꯤꯉꯩꯩꯅ ꯊꯨꯒꯥꯏꯔꯛꯄ ꯑꯗꯒꯤ ꯆꯥꯛ ꯂꯥꯝꯃꯜꯂꯒ ꯊꯝꯕꯖꯦꯟꯅ ꯂꯩꯕ ꯇꯥꯏꯞꯇꯅꯦ ꯑꯩꯅ ꯈꯜꯂꯤꯁꯦ
ꯅꯪꯗꯤ ꯍꯦꯛꯇ ꯅꯪꯗꯤ ꯍꯦꯛꯇ ꯋꯥꯔꯧ ꯄꯨꯔꯧ ꯇꯧꯔꯒ ꯍꯦꯛꯇ ꯉꯁꯤꯒꯤ ꯅꯨꯃꯤꯠꯁꯤꯗ ꯐꯣꯡꯗꯣꯛꯎꯔꯒꯦ ꯀꯥꯏꯅ ꯈꯜꯂꯒ ꯐꯣꯡꯗꯣꯔꯛꯄ ꯌꯥꯝ ꯃꯥꯜꯂꯦ ꯍꯥꯏꯕ ꯉꯥꯡꯕ ꯑꯁꯨꯛ ꯀꯨꯏꯕꯁꯤꯗꯤ ꯀꯔꯤꯝ ꯍꯥꯏꯗ꯭ꯔꯦꯒ ꯑꯗꯨꯒ ꯉꯁꯤꯗꯤ ꯍꯦꯛꯇ ꯀꯔꯤ ꯅꯤꯡꯁꯤꯡꯉꯛꯄꯣꯏꯅꯣ ꯅꯪꯅ ꯑꯩꯉꯣꯟꯗ ꯍꯥꯏꯔꯤꯅꯦꯗꯨꯕꯨ ꯑꯩꯅ ꯌꯥꯝ ꯊꯤꯅꯒ ꯇꯧꯕꯤꯕꯒ ꯃꯥꯜꯂꯤꯕꯅꯤ
ꯍꯥꯏꯅꯤꯡꯉꯛꯄ ꯍꯥꯏꯇꯥꯔꯦ ꯅꯪꯒꯤ ꯃꯑꯣꯡꯗꯨꯗꯤ
ꯁꯤꯒꯤ ꯍꯧꯗꯣꯡ ꯑꯃ ꯂꯩꯌꯦꯕ ꯍꯧꯗꯣꯡ ꯑꯆꯧꯕ ꯑꯃ ꯂꯥꯛꯏ ꯃꯅꯤꯡꯉꯣꯝꯗꯒꯤ ꯑꯗꯨꯅ ꯑꯥ ꯃꯊꯛꯇꯒꯤ ꯃꯤꯒꯤ ꯃꯊꯛꯇ ꯆꯣꯡꯊꯔꯒ ꯑꯩꯒꯤ ꯖꯤꯡꯒꯥꯁꯤꯗ ꯇꯣꯡ ꯗꯣꯡ ꯇꯣꯡꯑꯅꯅꯦ ꯑꯗꯥ ꯑꯍꯤꯡꯁꯦ ꯄꯨꯡ ꯑꯃ ꯑꯅꯤ ꯇꯥꯕꯁꯦ ꯃꯥ ꯂꯥꯟ ꯇꯧꯔꯛꯑꯅꯤ ꯃꯊꯛꯇꯒꯤ ꯐꯟ ꯐꯟ ꯆꯣꯡꯊꯔꯒ ꯍꯧꯗꯣꯡ ꯑꯃꯅꯤ ꯁꯦ ꯀꯣꯏꯆꯦꯟ ꯆꯦꯜꯂꯒꯗꯣ ꯉꯌꯥꯎ ꯉꯌꯥꯎ ꯆꯤꯈꯥꯏꯅꯔꯛꯀꯗꯣꯏꯅꯦꯕ ꯑꯗꯩ ꯇꯨꯝꯊꯗꯛ ꯉꯥꯏꯔꯤꯉꯩ ꯃꯇꯝꯗꯨꯛ ꯈꯪꯕꯣꯏ ꯀꯩꯕꯣꯏ ꯑꯃꯨꯛ ꯃꯤꯀꯞ ꯊꯣꯛꯂꯒ ꯇꯨꯝꯕ ꯀꯥꯏꯗꯣꯏꯅꯦꯕ ꯐꯠꯇꯤ ꯌꯥꯎꯗꯣꯅꯤꯀꯥꯏꯅ
ꯁꯤꯗ ꯇꯧ ꯐꯥꯎꯅꯦꯕ ꯑꯁꯤ ꯃꯣꯏ ꯃꯗꯩ ꯆꯣꯡꯅꯔꯛꯇꯣꯏꯅꯦꯕ ꯍꯧꯖꯤꯛꯁꯔ ꯀ ꯀꯝꯅ ꯇꯧꯅꯤ
ꯑꯗꯨꯅꯤ ꯃꯣꯏ ꯆꯤꯛꯅꯕꯁꯦ ꯃꯈꯣꯏꯒꯤ ꯃꯈꯣꯏ ꯃꯋꯥꯁꯦ ꯌꯥꯝ ꯊꯤꯅ ꯍꯧꯔꯒ ꯀꯅꯥꯣ ꯈꯪꯗꯦ ꯌꯥꯝ ꯅꯨꯡꯁꯤꯗꯦꯕ ꯇꯥꯕꯗ ꯑꯗꯒꯤ ꯐꯠꯇꯦꯁꯨ ꯍꯥꯏꯕ ꯍꯧꯗꯣꯡ ꯆꯤꯛꯅꯕ ꯈꯣꯠꯅꯕ ꯇꯧꯕ ꯃꯌꯥꯝꯁꯦ ꯑꯩꯈꯣꯏꯒꯤꯗꯤ ꯇꯣꯏꯅ ꯇꯣꯏꯅ ꯇꯧꯔꯦꯕ ꯑꯗꯨꯝꯅ ꯁꯥꯎꯅꯤꯡꯉꯛꯄ ꯑꯃ ꯌꯥꯎꯖꯅꯤꯡꯕ ꯑꯍꯤꯡ ꯑꯣꯏꯉꯩꯗꯨꯗ ꯑꯗ ꯑꯩꯅꯖꯤꯗꯒꯤ ꯑꯃꯨꯛ ꯁꯤ ꯁꯤꯅ ꯂꯥꯎꯔꯒ ꯇꯥꯟꯗꯣꯏꯅꯦꯕ ꯑꯗꯒꯤ ꯁꯤꯂꯤꯡ ꯑꯃꯝ ꯂꯩꯕꯅꯤꯅ ꯁꯤꯂꯤꯡꯁꯤꯗ ꯃꯣꯏꯖꯦ ꯒꯣꯔꯣꯡ ꯒꯣꯔꯣꯡꯑꯅꯥ ꯆꯦꯜꯂꯦꯕ ꯖꯤꯡꯒꯒꯤ ꯃꯈꯥꯒꯤ ꯁꯦꯂꯤꯡꯁꯤꯗꯁꯨ ꯆꯦꯜꯂꯦꯕ ꯑꯩ ꯅꯍꯥꯟ ꯅꯣꯡꯃ ꯑꯃꯥꯗꯤ ꯑꯩꯒꯤ ꯐꯃꯨꯡꯁꯦ ꯀꯥꯡꯒꯟꯒꯤ ꯃꯊꯛꯁꯤꯗ ꯑꯩꯅ ꯐꯤ ꯑꯃ ꯍꯥꯞꯄꯦꯕꯀꯣ ꯁꯨꯝ ꯑ ꯀꯩ ꯀꯩ ꯍꯥꯏꯅꯤ ꯁꯦꯂꯤꯡꯗꯒꯤ ꯐꯠꯇ ꯍꯥꯎꯊꯤ ꯇꯥꯔꯛꯑꯒꯖꯨ ꯀꯥꯡꯒꯟꯖꯦ ꯖꯥꯂꯤꯒꯤ ꯀꯥꯡꯒꯟ ꯑꯣꯏꯕꯅꯤꯅ ꯃꯥꯏ ꯃꯤꯠꯇ ꯇꯥꯔꯛꯇꯣꯏ ꯐꯃꯨꯡꯗꯖꯨ ꯗꯨꯝ ꯇꯥꯁꯟꯗꯣꯏꯅꯤꯗꯅ ꯑꯗꯨꯗꯨꯒꯤ ꯑꯩꯅ ꯐꯤ ꯑꯃ ꯈꯟꯕꯅꯦꯕ ꯀꯥꯡꯒꯟꯖꯤꯗ ꯑꯗꯨꯒꯗꯤꯀꯣ ꯁꯤꯂꯤꯡ ꯃꯊꯛꯇꯒꯤ ꯃꯌꯨꯡ ꯍꯟꯗꯔꯛꯄꯅꯤ ꯃꯤ ꯍꯧꯗꯣꯡꯅ ꯑꯗꯨꯖꯨ ꯑꯍꯤꯡ ꯅꯣꯡꯌꯥꯥꯏꯗ ꯑꯩꯁꯦ ꯀꯩꯅꯣ ꯇꯠ ꯇꯠ ꯇꯥꯔꯛꯏꯁꯤꯕꫭꯅ ꯈꯨꯕꯣꯝ ꯃ ꯄꯥꯖꯤꯗ ꯇꯥꯔꯛꯑꯦꯕ ꯈꯪꯕ꯭ꯔ ꯑꯗ ꯑꯩꯁꯦ ꯅꯨꯡꯉꯥꯜ ꯂꯛꯑꯕꯅꯤꯀꫭ ꯑꯗꯒꯤ ꯑꯩꯖꯦ ꯍꯧꯒꯠꯂꯦꯀꯣ ꯃꯤꯀꯞ ꯊꯣꯛꯂꯛꯑꯦꯀꯣ ꯑꯗꯒꯤꯗꯤ ꯁꯤ ꯍꯧꯗꯣꯛꯅ ꯅꯠꯇꯅ ꯅꯣꯡ ꯆꯨꯕꯁꯨ ꯅ ꯇꯥꯔ ꯌꯨꯅꯤꯡꯉꯥꯏꯁꯨ ꯂꯩꯇꯦ ꯌꯨꯁꯨ ꯌꯨꯗꯦꯕ ꯖꯤꯡꯒꯁꯦ ꯑꯩꯈꯣꯏꯒꯤꯗꯤ ꯑꯗꯨꯗꯒꯤ ꯑꯩꯅ ꯃꯁꯤꯗꯨꯗ ꯑꯁ ꯐꯗꯤꯁꯤ ꯏꯁꯤꯡ ꯆꯣꯠꯍꯜꯂꯒ ꯑꯃꯨꯛ ꯂꯣꯏ ꯇꯩ ꯑꯗꯩ ꯑꯩ ꯈꯣꯡꯁꯦ ꯍꯩꯅꯗꯗꯅ ꯑꯗꯩ ꯐꯤꯔꯣꯟꯜ ꯄꯨꯔꯥ ꯍꯣꯡꯗꯣꯛꯑꯒ ꯑꯍꯤꯡ ꯅꯣꯡꯌꯥꯏꯁꯤꯗ ꯑꯃꯨꯛ ꯇꯨꯝꯃꯦ ꯍꯥꯏꯕ ꯑꯩꯁꯦ ꯑꯗꯨꯕꯨ ꯍꯧꯅꯕ꯭ꯔꯒ
ꯅꯍꯥꯛꯇꯨ ꯍꯧꯗꯣꯡ ꯅꯨꯡꯁꯤꯗꯕ ꯁꯤ ꯅꯨꯄꯥꯁꯤꯗꯗꯤ ꯆꯤꯛꯍꯜꯂꯥꯒꯦꯅ ꯇꯧꯔꯒ ꯇꯧꯔ ꯑꯣꯏꯔꯝꯒꯅꯤ ꯐꯔꯝꯗꯧ ꯃꯥꯟꯗꯦꯅ
ꯑꯁ ꯅꯪꯗꯤ ꯑꯩꯁꯦ ꯌꯦꯛꯅꯕ ꯑꯣꯏꯅ ꯎ ꯂꯩꯔꯝꯃꯦꯅꯦ ꯈꯜꯂꯨꯕꯗ ꯑꯩꯅ ꯈꯜꯂꯨꯕꯅ ꯑꯃ ꯅꯪꯅ ꯇꯧꯊꯣꯔꯛꯄꯅ ꯈꯪ ꯅꯪꯅ ꯉꯥꯡꯉꯛꯄꯅ ꯑꯃ ꯕꯤꯠꯀ ꯄꯨꯡꯍꯟ ꯍꯦꯛ ꯍꯜꯂꯤꯍꯦ
ꯃꯥꯥꯏ ꯇꯥꯔꯝꯃꯗꯤ ꯐꯗꯣꯏꯅꯤ ꯍꯧꯗꯣꯡ ꯃꯌꯨꯡꯗꯤ ꯅꯨꯡꯁꯤꯕꯅꯤ ꯃꯥꯏꯗ ꯇꯥꯔꯗꯤ ꯃꯥꯏ ꯌꯥꯝ ꯉꯧꯊꯣꯛꯑꯦ ꯍꯥꯏꯕꯅꯤ
ꯑ ꯅꯪꯅ ꯄꯦꯟꯗꯣꯏꯔꯥꯕ ꯑꯩꯩꯅ ꯍꯪꯒꯣꯏꯕꯗꯣ ꯎꯔꯒ
ꯎꯝ ꯅꯪꯗꯤ ꯌꯥꯝ ꯅꯪ ꯍꯪꯉꯣꯏ ꯆꯥꯎꯕ꯭ꯔꯅꯦ
ꯄꯥꯎꯒ ꯇꯝꯃꯝꯃꯣꯏꯗꯕꯅꯦ ꯑꯩꯁꯦ ꯅꯪ ꯄꯦꯟꯅꯦ ꯈꯪꯉꯝ ꯈꯪꯉꯝ ꯇꯥꯗꯤꯀꯣ ꯐꯥꯎꯒꯖꯦ ꯍꯥꯏꯗꯕꯤꯗ ꯏꯇꯣꯟꯗ ꯑꯗꯨꯝ ꯈꯟꯖꯔꯥ ꯇꯨꯃꯤꯟ ꯂꯩꯔꯝꯗꯧꯅꯤ
ꯂꯩꯌꯨ ꯌꯥꯗ꯭ꯔꯣ ꯀꯩꯗꯧꯕꯩ ꯍꯥꯏꯔꯛꯏꯅꯣ
ꯁꯨꯝ ꯊꯧꯗꯣꯛ ꯑꯃ ꯊꯣꯛꯈꯤꯕ ꯈꯣꯠꯈꯤꯕꯖꯦ ꯃꯔꯨꯞ ꯃꯔꯨꯞ ꯃꯄꯥꯡ ꯑꯣꯏꯕꯖꯤꯜꯗ ꯁꯨꯝ ꯇꯝꯊꯣꯛꯄꯖꯨ ꯅꯨꯡꯉꯥꯏꯗꯅ ꯑꯗꯨꯒꯤ ꯇꯝꯃꯛꯄꯅꯤꯗ ꯑꯗ ꯅꯪꯗꯤ ꯍꯦꯛꯇ ꯌꯦꯛꯅꯕꯣꯏ ꯀꯩꯕꯣꯏ ꯇꯧꯔꯒ ꯑꯩꯅ ꯍꯥꯏꯔꯤ ꯈꯨꯗꯤꯡꯒꯤ ꯑꯩꯒꯤ ꯃꯥꯌꯣꯛꯇ ꯂꯩꯔꯒ ꯈꯨꯝꯒꯅꯤ ꯍꯥꯏꯕꯒꯤ ꯃꯑꯣꯡ ꯑꯃ ꯑꯣꯏꯅ ꯎꯔꯦꯕ ꯑꯗꯨꯗ ꯅꯣꯛꯅꯤꯡꯉꯛꯑꯕ ꯑꯩꯗꯤ
ꯎꯝ ꯌꯥꯝ ꯍꯔꯥꯎꯗꯨꯗꯤ ꯑꯩꯅ ꯇꯥꯔꯦꯅ ꯅꯪꯅ ꯇꯥꯒ꯭ꯔꯦ ꯑꯩꯅ ꯇꯥꯒ꯭ꯔꯦ ꯅꯪꯅ ꯍꯥꯏꯕꯗꯣ ꯍꯥꯏꯔ ꯌꯥꯝ ꯍꯔꯥꯎꯔꯤꯗꯤ ꯑꯩꯖꯨ ꯅꯣꯛꯏꯗꯨꯗꯤ
ꯅꯣꯛꯄꯖꯤꯗꯤ ꯅꯪꯅ ꯁꯨꯝ ꯃꯔꯝ ꯆꯥꯗꯅ ꯁꯥꯎꯕꯗ ꯑꯗꯨꯗꯨꯒꯤ ꯑꯩꯗꯤ ꯅꯣꯛꯅꯤꯡꯉꯤꯗꯅ ꯑꯗꯨꯒꯤ ꯅꯣꯛꯄꯅꯤꯗ
ꯎꯝ ꯁꯥꯎꯗꯦꯍꯦ ꯁꯨꯝ ꯑꯁꯦꯡꯕꯗꯣ ꯍꯥꯏꯕꯩ ꯋꯥꯅꯤ ꯀꯩꯅꯣ ꯀꯩꯗꯧꯕꯩ ꯁꯥꯎꯗꯣꯏꯅꯣ ꯑꯗꯨꯕꯨ
ꯑꯗꯨꯅꯅꯦ ꯑꯩꯖꯨ ꯁꯥꯎꯗꯕꯒꯤꯅꯦ ꯑꯩꯖꯨ ꯅꯣꯛ ꯅꯣꯛꯇꯅ ꯍꯥꯏꯔꯤꯖꯦ ꯁꯥꯎꯅꯤꯡꯉꯗꯤ ꯑꯩ ꯉꯁꯥꯏꯅ ꯁꯥꯎꯔ ꯉꯥꯡꯉꯛꯑꯅꯤ
ꯐꯔꯦ ꯐꯔꯦ ꯅꯪꯃꯨꯛ ꯏꯪ ꯇꯞꯄ ꯅꯪꯃꯨꯛ ꯄꯨꯛ ꯆꯦꯜ ꯇꯞꯄ ꯃꯤ ꯂꯩꯔꯝꯃꫭꯏ ꯑꯗꯨꯅ
ꯅꯪꯅꯥ ꯉꯥꯡꯕꯗꯣ ꯑꯩꯈꯣꯏꯒꯤ ꯀꯃꯥꯏꯅ ꯍꯥꯏꯗꯣꯏꯅꯣ ꯈꯪꯗꯦꯗ ꯃꯔꯧ ꯑꯃ ꯊꯥꯡꯉꯒ ꯑꯗꯩ ꯀꯣꯆꯤ ꯃꯨꯛ ꯀꯣꯠꯂꯒ ꯍꯥꯏꯕꯒꯤ ꯇꯥꯏꯞꯇ ꯑꯗꯨꯝ ꯇꯧꯋꯦ ꯍꯥꯏꯕꯅꯤꯗ
ꯐꯅ ꯈꯜꯂꯣ ꯐꯅ ꯈꯜꯂꫭ ꯂꯣꯏ ꯐꯕꯅꯦ ꯅꯨꯡꯁꯤꯅ ꯇꯥꯎ ꯂꯣꯏ ꯅꯨꯡꯁꯤꯕꯅꯦ ꯂꯩ ꯇꯤꯟꯅꯔꯛꯏꯖꯩ ꯄꯤꯁꯛ ꯄꯤꯛꯏꯉꯩ ꯇꯤꯟꯅꯔꯛꯄꯅꯤ ꯀꯩꯅꯣ
ꯎꯝ ꯐꯅ ꯌꯦꯡꯉꯨ ꯑꯗꯒꯤ ꯂꯣꯏ ꯐꯖꯕꯅꯤꯒ ꯍꯥꯏꯗꯣꯏꯔꯕ ꯐꯖꯅ ꯌꯦꯡꯉꯨ ꯂꯣꯏ ꯐꯖꯕꯅꯤꯀ ꯍꯥꯏꯗꯣꯏꯔꯕ
ꯃꯤ ꯍꯥꯏꯅꯩꯗꯨꯗꯤ ꯃꯤ ꯑꯃ ꯎꯝ ꯑꯩꯈꯣꯏ ꯌꯥꯝ ꯐꯥꯎꯕ ꯂꯗꯨꯗꯤ ꯑꯗꯨꯝ ꯅꯨꯡꯁꯤꯅ ꯌꯦꯡꯉꯨ ꯅꯨꯡꯁꯤꯕ ꯌꯦꯡꯉꯨ ꯊꯣꯛꯂꯛꯄꯅꯤ ꯑꯗꯩ ‌ꯄ‌ꯦꯔꯥ ꯌꯦꯡꯉ‌ꯣ ꯄꯦꯕꯅꯤ ꯑꯗꯨꯝ ꯍꯥꯏꯅꯩꯗꯨꯗꯤ ꯅ ꯁꯩꯊꯥꯏꯗꯨꯗꯤ
ꯅꯨꯡꯁꯤꯅ ꯌꯦꯡꯉꯨ ꯇꯞꯅ ꯉꯥꯡꯉꯨ ꯗꯤ ꯀꯩꯅꯣ ꯎꯝ ꯍꯥꯏꯕꯅꯤꯅ‌ꯦ ꯑꯗꯨꯏꯗꯣ ꯑꯩꯈꯣꯏꯗꯁꯨ ꯑꯗꯨꯗꯨꯒꯤ ꯑꯃ ꯂꯩꯕꯅꯤꯅꯦ ꯎꯝ ꯑꯩꯈꯣꯏ ꯆꯦꯅ ꯖꯦꯔꯣꯛꯁ ꯇꯧꯔꯒ ꯊꯝꯕꯅꯤꯅꯦ ꯊꯦꯠꯂꯒ ꯂꯩꯕꯅꯦ ꯑꯃꯨ ꯑꯃꯨꯃꯨꯛ ꯄꯥꯀꯥꯟꯗ ꯅꯤꯡꯁꯤꯡꯉꯦ ꯍꯧꯖꯤꯛꯇꯤ ꯑꯃꯨꯛ ꯀꯥꯎꯈ꯭ꯔ‌ꯦ ꯇꯞꯅ ꯉꯥꯡꯉꯨ ꯅꯨꯡꯁꯤꯅ ꯌꯦꯡꯉꯨ ꯀꯩꯝ ꯀꯩꯅ‌ꯣꯝ ꯍꯥꯏꯕꯅ‌ꯦ ꯀꯥꯎꯈ꯭ꯔꯦꯅꯦ ꯌꯥꯝ ꯌꯥꯎꯕꯅꯤ ꯑꯗꯨꯏꯗꯨ
ꯍꯣꯏ ꯇꯞꯅ ꯉꯥꯡꯉꯨ ꯅꯨꯡꯁꯤꯅ ꯌꯦꯡꯉꯨ ꯅꯨꯡꯁꯤꯅ ꯇꯥꯎ ꯍꯥꯏꯕ꯭ꯔꯥ
ꯎꯝ ꯑꯍꯨꯝ ꯃꯔꯤꯗꯤ ꯁꯨꯕꯅꯦ ꯃꯥꯏꯗꯣ
ꯃꯤꯠꯅ ꯌꯦꯡꯅꯕꯅꯤ ꯐꯠꯇꯕꯗꯤ ꯌꯦꯡꯉꯨꯅꫭꯗꯨ ꯅꯥꯀꯣꯡꯅ ꯇꯥꯟꯅꯕꯅꯤ ꯐꯠꯇꯕꯗꯤ ꯇꯥꯔꯨꯅꯨ ꯆꯤꯟꯅ ꯉꯥꯡꯅꯕꯅꯤ ꯐꯠꯇꯕꯗꯤ ꯉꯥꯡꯒꯅꯨ ꯍꯥꯏꯕ
ꯎꯝ
ꯌꯥꯝ ꯆꯨꯝꯉꯔꯖꯥꯠꯅꯤꯗ
ꯃꯥꯅꯦ ꯑꯩꯈꯣꯏꯅ ꯂꯧꯁꯟꯕꯗꯣ ꯐꯖꯅ ꯂꯧꯁꯟꯕꯤꯔꯒ ꯐꯖꯅ ꯁꯤ ꯐꯩꯌꯦꯅ ꯈꯜꯂꯒ ꯑꯩꯈꯣꯏꯅ ꯇꯧꯕ ꯑꯣꯏꯗꯤ ꯐꯕ ꯑꯗꯨ ꯀꯅꯥꯒ ꯃꯤꯑꯣꯏ ꯈꯨꯗꯤꯡꯃꯛꯅꯦ ꯁꯤ ꯁꯤꯅꯦꯃꯥ ꯗꯔꯃꯥ ꯌꯦꯡꯉꯦ ꯈꯜꯂꯣ ꯌꯦꯡꯗꯪ ꯌꯦꯡꯊꯣꯛꯏ ꯑꯐꯕꯗꯨꯗꯤ ꯑꯝꯇ ꯂꯧꯁꯟꯗꯦ ꯐꯠꯇꯕꯗꯨ ꯉꯥꯛꯇꯅꯤ ꯇꯧꯅꯗꯣꯏ ꯃꯌꯥꯝꯁꯦ ꯑꯗꯨꯗꯨꯅ ꯑꯥ ꯀꯤꯃꯤꯠꯀꯤ ꯀꯨꯝꯍꯩꯒꯤ ꯑꯣꯏꯅ ꯑꯣꯏꯅ ꯑꯣꯟꯅ ꯑꯣꯟꯊꯣꯛꯄꯤꯔ‌ꯦꯕ ꯃꯌꯥꯝꯅ ꯇꯁꯦꯡꯕꯒꯤꯗꯤ ꯃꯌꯥꯝꯗꯨꯗ ꯄꯥꯎꯖꯦꯜ ꯑꯃ ꯄꯤꯔꯤꯅꯦꯕ ꯑꯩꯅ ꯁꯨꯃꯥꯏꯅ ꯇꯧꯔꯒꯗꯤ ꯁꯤ ꯐꯠꯇꯦ ꯑꯗꯒꯤ ꯀꯩ ꯍꯥꯏꯅꯤ ꯃꯧ ꯂꯥꯛꯄꯗꯒꯤ ꯃꯆꯤꯟ ꯃꯅꯥꯎ ꯃꯆꯤꯟ ꯃꯅꯥꯎ ꯅꯨꯡꯁꯤꯅꯅ ꯂꯩꯔꯝꯕ ꯃꯌꯥꯝ ꯀꯥꯏꯔꯛꯄ ꯈꯣꯠꯂꯛꯄ ꯃꯌꯥꯝ ꯎꯠꯂꯤꯗꯅꯀꯣ ꯑꯗꯣ ꯃꯧꯅ ꯐꯅꯌꯥꯝ ꯍꯥꯏꯔꯒꯁꯨ ꯑꯗꯨ ꯏꯜꯂꯣꯏꯗꯕꯅꯤꯒ ꯍꯥꯏꯕꯒꯤ ꯄꯥꯎꯖꯦꯜꯗꯨ ꯄꯤꯔꯤꯅꯦꯕ ꯑꯗꯨꯕꯨ ꯑꯩꯈꯣꯏ ꯃꯌꯥꯝꯅꯗꯤ ꯑꯝꯇ ꯂꯧꯕꯤ ꯇꯦꯗꯅ ꯑꯗꯨꯗꯨꯅꯅꯦꯕ ꯊꯣꯛꯏꯕ ꯄꯪꯁꯥꯎꯗ ꯋꯥꯊꯣꯛ ꯐꯠꯂꯛꯇꯕ ꯑꯗꯩ ꯈꯠꯅꯔꯤꯕ ꯆꯩꯅꯔꯤꯕ ꯍꯥꯠꯅ ꯁꯨꯅꯔꯤꯕ ꯃꯌꯥꯝꯁꯦ
ꯃꯥꯅꯤ ꯃꯥꯅꯤ ꯍꯥꯏꯗꯤ ꯐꯤꯂꯝꯗ
ꯄꯨꯟꯁꯤꯒꯁꯦ ꯈꯜꯂꯨꯔꯗꯤ ꯅꯨꯡꯁꯤꯈ꯭ꯔ ꯄꯣꯠꯅꯤꯅꯦ
ꯎ ꯐꯤꯂꯝꯗ ꯑꯃ ꯃꯅꯦꯝꯅ ꯃꯃꯧ ꯑꯣꯠꯄꯗꯣ ꯌꯦꯡꯉꯒ ꯃꯅꯦꯝꯅ ꯃꯃꯧ ꯑꯣꯠꯄꯗꯣ ꯌꯦꯡꯉꯒ ꯀꯞ ꯂꯩꯔꯝꯃ‌ꯦꯌ‌ꯦ ꯑꯗꯣ ꯃꯌꯨꯝꯗ ꯍꯜꯂꯒ ꯃꯥꯅ ꯃꯃꯧ ꯑꯣꯠꯄꯖ‌ꯦ ꯑꯣꯠꯄ
ꯑꯗꯨ ꯈꯟꯗꯕꯤꯗ
ꯎꯝ ꯑꯗꯨꯅꯤ ꯑꯗꯨꯅ ꯑꯩ ꯍꯥꯏꯕꯗꯤ ꯃꯣꯏꯅ ꯀꯨꯝꯍꯩꯗꯨꯃ ꯌꯦꯡꯉꯨꯕꯒꯤ ꯃꯣꯏꯗ ꯀꯥꯟꯅꯕꯗꯣ ꯀꯩꯝꯇ ꯂꯩꯇꯦꯕ ꯉꯥꯏꯍꯥꯛꯇꯪꯗꯨꯗꯗꯤ ꯀꯩꯅꯣ ꯃꯥꯅ ꯄ꯭ꯔꯦꯝ ꯄꯣꯛꯇꯅ ꯇꯦꯡꯊꯥꯔꯤꯅꯦꯕ ꯑꯗꯨꯗꯨꯒ ꯃꯅ‌ꯦꯝꯄ‌ꯣꯛꯇ ꯑꯣꯠꯈꯥꯏꯅꯦꯕ ꯑꯗꯨꯗꯤ ꯀꯝ ꯀꯥꯟꯅꯗꯦꯕ ꯑꯩ ꯌꯦꯡꯉꯣ ꯃꯤꯠꯀꯤ ꯉꯥꯏꯍꯥꯛ ꯅꯨꯡꯉꯥꯏꯅꯕꯗꯤ ꯌꯦꯡꯉ‌ꯣꯕ
ꯇꯥ ꯑꯩ ꯆꯥꯊꯣꯛꯎꯔ‌ꯣ ꯊꯝꯃꯒꯦ
ꯑꯣ ꯐꯔꯦ ꯐꯔ‌ꯦ ꯊꯝꯃ‌ꯣ ꯊꯝꯃꯣ